ꯃꯇꯝ ꯇꯨ ꯃꯤꯅꯤ ꯑꯣꯏꯕ ꯇꯠꯈꯤꯅꯤ ꯇꯨꯋꯞ ꯃꯤꯅꯠ ꯌꯧꯔꯛꯑꯒꯗꯤ ꯃꯁꯥ ꯃꯊꯟꯗ ꯍꯜꯂꯣ
ꯎꯝ ꯍꯜꯂꯣ
ꯑꯩꯅ ꯅꯦꯄꯤꯤꯌꯣꯅꯤꯈꯛ ꯌꯥꯎꯍꯜꯂꯒꯦ ꯇꯧꯕ ꯀꯔꯤ ꯌꯥꯒꯤ
ꯎꯝ
ꯒ꯭ꯔꯨꯞꯇ ꯅꯝꯕꯔ ꯄꯤꯗꯣꯏ ꯅꯠꯇ꯭ꯔꯥ
ꯄꯤꯗꯣꯏꯅꯤ
ꯑꯗꯨ ꯑꯦ ꯑꯦꯗ ꯇꯧꯕꯤꯔꯛꯑꯣ ꯍꯥꯏꯗꯣꯏꯅꯦꯕ ꯅꯠꯇ꯭ꯔꯥ
ꯎꯝ
ꯎꯝ ꯉꯥꯏꯕ ꯋꯥꯗ꯭ꯔꯣ
ꯋꯥꯏ
ꯍꯣꯏ ꯑꯩꯁꯨ ꯋꯥꯔꯤꯔꯦ
ꯈꯣꯏ ꯕꯨꯡꯉꯣꯒꯗꯤ ꯍꯣꯔꯦꯟ ꯄꯨꯡ ꯍꯇꯥ ꯍꯧꯕ ꯑꯃ ꯍꯥꯏꯔꯒ ꯇꯨꯡ
ꯇꯨꯝꯕ꯭ꯔꯣ ꯑꯗꯨꯗꯨꯒ ꯍꯧꯗꯣꯛꯇ꯭ꯔꯒꯗꯤ ꯑꯗꯨꯗꯨꯒ ꯍꯧꯗꯣꯛꯑꯗ ꯇꯥꯔꯒꯗꯤ ꯃꯥꯅ ꯍꯌꯦ ꯇꯧꯗꯕ ꯂꯥꯟꯗ ꯑꯩ ꯎꯔꯦ
ꯄꯣꯝꯗꯣꯏꯅꯦ ꯑꯗꯨꯝ
ꯎ
ꯑꯦꯞ ꯁ꯭ꯇꯣꯔ ꯐꯪꯗꯕ꯭ꯔꯥ ꯀꯩꯅꯣ ꯒꯨꯒꯜ ꯆꯪꯉꯒ ꯗꯥꯎꯟ ꯇꯧ ꯄꯤꯒ ꯌꯥꯗꯕ ꯁꯤꯌꯔ ꯇꯧꯕꯗꯤ ꯔꯥꯍꯨꯜꯗ ꯑꯃꯣꯅꯤꯁꯇꯒꯤ ꯁꯤꯌꯔ ꯃꯤ ꯌꯥꯕ꯭ꯔꯥ ꯈꯗ ꯌꯦꯉ ꯑꯉꯥꯡꯈꯩ ꯄꯣꯞꯀꯣꯔꯟꯗꯣ ꯍꯣꯔꯦꯟ ꯆꯥꯅꯕ ꯄꯣꯛꯈꯣꯏ ꯃꯇꯝ ꯑ ꯂꯩꯁꯟꯅꯤꯡꯈꯅꯤ ꯔꯦꯗꯤꯗ
ꯎꯝ ꯑꯗꯨꯗꯤ ꯑꯥꯡ ꯌꯥꯝꯃꯦꯕ
ꯎꯝ
ꯀꯩꯅꯣꯗ ꯌꯨꯠꯇꯨꯞꯇ ꯆꯪꯉꯣ ꯑꯗꯨꯒ ꯀꯔꯤꯌꯥꯗꯅꯝꯨ ꯊꯣꯛꯂꯛꯑꯅꯤ ꯅꯣꯏ ꯕ꯭ꯔꯤꯐ ꯍꯥꯏꯐꯦꯠ ꯌꯦꯡꯉꯣꯕ ꯀꯩ ꯄꯣꯠꯅꯣꯗꯣ ꯑꯟꯗꯔꯁꯇꯦꯟ ꯇꯧꯖꯕꯗꯨꯅ ꯐꯩꯗꯅ ꯐꯪꯉꯕ꯭ꯔꯣ ꯃꯣꯅꯤꯁꯀꯤꯌꯥ ꯎꯝ ꯑꯩꯈꯣꯏ ꯑꯗꯨꯒꯤꯗꯣ ꯂꯤꯡ ꯊꯥꯔꯛꯇꯣꯏꯅꯦꯕ ꯑꯦꯠ ꯇꯧꯔꯛꯇꯣꯏꯕ ꯑꯩꯈꯣꯏ ꯃꯅꯤꯄꯨꯔꯒꯤ ꯒ꯭ꯔꯨꯞ ꯂꯩꯌꯦꯕꯀꯣ ꯑꯗꯨꯗ ꯅꯣꯏ ꯅꯝꯕꯔꯗꯨꯣ ꯄꯤꯔꯅꯤ ꯑꯗꯨ ꯇꯧꯔꯛꯑꯅꯤ ꯌꯥꯏꯦ ꯌꯥꯏ ꯏꯁꯇꯦꯠ ꯈꯨꯗꯤꯡꯒꯤ ꯂꯩꯔꯝꯗꯣꯏꯅꯦꯕ ꯁꯨꯃꯥꯏꯅ ꯎꯝ ꯇꯕꯣ ꯇꯥꯕ꯭ꯔꯣ
ꯂ ꯎ ꯇꯥ
ꯎꯝ ꯀꯩꯗꯧꯔꯤꯅꯣ
ꯀꯩꯝ ꯇ ꯍꯗ ꯇꯝ ꯂꯩ
ꯁꯤ ꯀꯩꯅꯣ ꯑꯦꯞꯇ ꯋꯥꯔꯤ ꯁꯥꯕꯁꯦ
ꯎꯝ
ꯁꯤꯒꯤ ꯐꯣꯟꯒꯤ ꯋꯥ ꯉꯥꯡꯐꯝꯁꯦ ꯅꯛꯁꯟꯗꯗꯤ ꯌꯥꯗꯦ
ꯎꯝ ꯌꯥꯝ ꯇꯞꯄꯅꯦ ꯅꯠꯇ꯭ꯔꯗꯤ
ꯍꯣꯏꯣꯏ ꯍꯥꯏꯗꯤ ꯏꯌꯥꯔꯕꯠꯀꯨꯝꯕꯗ ꯁꯥꯕꯗꯣ
ꯎꯝ
ꯍꯌꯦꯡꯁꯨꯃꯥꯟ ꯉꯥꯏꯗꯧ ꯃꯥꯜꯂꯤ
ꯅꯅꯨꯡꯗꯤ ꯅꯨꯡꯉꯥꯏꯔꯅꯤ ꯑꯣꯞꯁꯔꯦꯁꯟꯅꯦ
ꯎꯝꯗꯤ ꯅꯨꯡꯉꯥꯏ ꯁꯥꯎꯟ ꯀꯩꯀꯥꯗꯣ ꯑꯁ ꯃꯩ ꯇꯥꯕꯅꯤ
ꯎꯝ
ꯅꯃꯣꯏꯗꯣ ꯗꯣꯕꯤꯌꯦꯟ ꯃꯣꯁ ꯁꯣꯅꯤꯒꯤꯔ ꯈꯪꯗꯦ ꯀꯩꯅꯣꯝ ꯑꯣꯏꯝ
ꯎꯝ
ꯀꯩꯅꯣꯒꯤꯕꯨꯗꯤ ꯑꯃ ꯂꯝꯐꯦꯜꯒꯤꯗꯣ
ꯎꯝ
ꯂꯝꯐꯦꯜꯒꯤꯗꯨ ꯀꯌꯥꯅꯣ ꯀꯥꯎꯔꯦ ꯇꯥꯟꯊꯥ ꯄꯨꯂꯤꯁ ꯃꯣꯏꯗꯤ ꯀꯩꯅꯣ ꯗꯣꯜꯕꯤ ꯑꯦꯠꯃꯣꯁꯇꯔ ꯀꯩꯅꯣꯃ ꯑꯣꯏꯕꯅꯦꯕ ꯅꯨꯡꯉꯥꯏꯕꯅꯤ ꯃꯣꯏꯁꯨ
ꯎꯝ
ꯑꯩꯅ ꯉꯁꯤ ꯈꯜꯂꯤꯁꯦ
ꯎꯝ
ꯇꯤꯝꯁꯦ ꯀꯥꯅꯤꯡꯕ ꯑꯝꯅ ꯀꯥꯖꯔꯁꯅꯣꯁꯤꯅꯤ ꯑꯗꯣ ꯒꯣꯜꯁꯦ
ꯎꯝ
ꯃꯅꯤꯃꯛ ꯊꯥꯏꯌꯦꯕ ꯄꯩꯁꯥꯁꯦ
ꯎꯝ
ꯑꯗꯣ ꯑꯅꯤ ꯃꯛ ꯀꯥꯔꯁꯨ ꯀꯩꯁꯨꯕꯨꯗꯤ ꯀꯥꯏꯗꯦꯕ ꯑꯗꯣ ꯑꯔꯖꯦꯟꯇꯅꯥꯗꯤ
ꯑꯥꯔꯖꯦꯟꯇꯤꯅꯥꯅ ꯍꯟꯗꯛ ꯀꯞ ꯑꯃꯇꯒ ꯂꯧꯔꯗꯤ ꯌꯥꯔꯦ
ꯉꯁꯤꯒ ꯂꯩꯍꯧꯔꯗꯤ ꯑꯁ ꯈꯠꯅꯍꯧꯗꯣꯏ ꯃꯌꯥꯝꯁꯦ ꯇꯜꯂꯦ
ꯂꯩꯍꯧꯔꯣꯏ ꯂꯩꯍꯧꯔꯣꯏ ꯑꯩꯅꯕꯨ ꯌꯦꯡꯉꯛꯑꯗꯤ ꯑꯗꯨꯝ ꯊꯣꯏꯔꯗꯕꯅꯤꯀꯣ ꯍꯧꯖꯤꯛꯐꯥꯎꯗ ꯑꯩꯅ ꯌꯦꯡꯉꯛꯄꯗ ꯄꯣꯕ ꯌꯥꯎꯗ꯭ꯔꯦ
ꯎꯝ
ꯊꯣꯏꯕꯤꯕꯤ ꯊꯣꯏꯕꯤꯕꯤ ꯂꯥꯏ ꯈꯨꯔꯝꯁꯦ
ꯎꯝ
ꯑꯃꯗꯨꯗꯤ ꯋꯥꯔꯤ ꯁꯥꯟꯗ꯭ꯔꯣ
ꯁꯥꯟꯗꯦ
ꯀꯣꯜ ꯇꯧꯔꯛꯇꯦ
ꯇꯧꯔꯛꯇꯦ
ꯅꯨꯡꯁꯤꯅꯦ ꯃꯥ ꯂꯥꯏꯛꯅ ꯅꯂꯝꯃꯅꯤ ꯄꯩꯈꯥ ꯀꯔꯝ ꯀꯟ ꯂꯣꯏꯅꯤ ꯍꯥꯏꯒꯦ
ꯗꯦꯠ ꯁꯚꯦꯟꯇꯤꯟ ꯍꯥꯏꯕ꯭ꯔꯥ ꯀꯩꯅꯣꯝ
ꯑꯗꯨ ꯂꯣꯏꯔꯒꯃꯥꯏꯅ ꯐꯖꯅ ꯇꯧꯖꯔꯛꯁꯥꯅꯤꯗꯀꯣ
ꯎꯝ
ꯍꯌꯦꯡ ꯆꯠꯇꯣꯏ ꯍꯥꯏꯕ
ꯍꯥꯢꯗꯦꯍꯦ ꯅꯥꯍꯟꯗꯩ ꯋꯥꯔꯤ ꯐꯖꯟ ꯁꯟꯗꯃꯦ
ꯎꯝ ꯃꯃꯥꯍꯣꯏ ꯇꯨꯝꯈ꯭ꯔꯕꯣ
ꯃꯃꯥ ꯇꯨꯝꯃꯝꯈꯤꯔꯣꯏ ꯉꯥꯏꯍꯧꯔꯤꯝꯅꯦ ꯈꯣꯏ ꯃꯥꯁꯨ ꯇꯧꯋꯦꯏꯅ
ꯨꯕꯨꯡꯉꯣ ꯃꯣꯏꯅꯤ ꯃꯅꯥꯔ
ꯅꯤꯔꯁꯇꯤ ꯂꯥꯛꯑꯣꯏꯗ꯭ꯔꯣ ꯃꯣꯅꯦ ꯅꯤꯔꯁ ꯂꯥꯛꯑꯣꯏꯗ꯭ꯔꯣ ꯄꯨꯕꯤꯔꯛꯎꯗꯅ ꯐꯪꯗ꯭ꯔꯣ ꯃꯥ ꯒꯦꯝ ꯁꯥꯟꯅꯍꯧꯔꯤꯕ ꯂꯥꯏꯔꯤꯛ ꯇꯧꯍꯧꯔꯤꯕ ꯄꯨꯡ ꯇꯔꯥꯃꯥꯊꯣꯏ ꯃꯈꯥꯏ ꯁ꯭ꯋꯥꯏꯗꯗꯤ ꯂꯥꯛꯁꯟꯕ ꯌꯥꯔꯅꯤ ꯃꯣꯏ ꯁꯦꯔꯥꯃꯣꯅꯤ ꯀꯩꯀꯥꯗꯣ ꯇꯔꯥꯃꯥꯊꯣꯏ ꯁ꯭ꯋꯥꯏꯗ ꯍꯧꯗ ꯇꯔꯥꯃꯥꯊꯣꯏ ꯃꯈꯥꯏ ꯎꯝ ꯉꯔꯥꯡ ꯑꯩ ꯀꯃꯥꯏꯅ ꯍꯧꯒꯠꯂꯛꯏ ꯈꯪꯕꯣ ꯅꯣꯏ ꯂꯥꯛꯥꯎꯕꯗꯨꯗ ꯍꯧꯒꯠꯂꯛꯏꯅꯤ ꯈꯪ꯭ꯔꯥ ꯀꯅꯥꯅ ꯂꯥꯎꯏꯗ ꯑꯉꯥꯡ ꯑꯩ ꯀꯥꯈꯠꯂꯛꯇꯒ ꯀꯅꯥ ꯀꯅꯥꯅ ꯂꯥꯎꯒꯗ ꯁꯄꯔ ꯃꯥ ꯉꯕ ꯎꯝ ꯌꯥꯝ ꯊꯤ ꯐꯖꯗꯦ ꯍꯥꯏꯕ ꯑꯉꯥꯡꯒꯤ ꯄ꯭ꯂꯦꯗꯣ ꯐ꯭ꯔꯥꯟꯁꯇꯨꯕꯨ ꯀꯩꯅꯣ ꯇꯕ꯭ꯔꯣ
ꯎꯝ ꯇꯥꯏ
ꯉꯔꯥꯡꯒꯤ ꯐ꯭ꯔꯥꯟꯁꯇꯨꯕꯨ ꯀꯩꯅꯣ ꯍꯥꯏꯕꯅꯤꯗ
ꯖꯨꯒꯣꯠ ꯌꯥꯝ ꯆꯥꯗꯝꯃꯦ
ꯁꯚꯦꯟꯇꯤ ꯑꯩꯠꯇꯤ ꯃꯤꯅꯤꯠꯀ ꯌꯧꯁꯜꯂꯛꯄꯗ ꯑꯁ ꯀꯩꯀꯥꯟꯗꯣꯏꯅꯣ ꯄꯣꯗꯣꯔꯕꯁꯤ ꯄꯩꯁꯥ ꯄꯩꯁꯥꯥꯕꯨ ꯏꯃꯥꯡ ꯃꯥꯡꯉꯁꯤꯕꯨꯅ ꯇꯧꯔꯒ ꯇꯨꯝꯁꯟꯕꯗꯣ ꯖꯦꯔꯣꯗꯒ ꯄꯣ__
ꯑꯦꯇꯤꯇ꯭ꯌꯨꯠꯀ ꯊꯤꯅꯥ ꯁꯣ ꯇꯧꯈꯠꯂꯛꯏꯗꯨꯗꯤ ꯑꯣꯏꯔꯔꯣꯏ ꯈꯪꯉꯛꯄꯩ ꯀꯤꯞꯄꯔꯗꯒ ꯏꯟꯗꯅ
ꯍꯣꯏ ꯍꯣꯏ ꯍꯣꯏ ꯑꯁ ꯑꯦꯝꯕꯥꯕꯤꯗꯣ ꯅꯨꯡꯉꯥꯏꯇꯦ ꯈꯤꯇꯪ ꯏꯅꯔꯖꯤ ꯃꯣꯏ ꯈꯤꯇꯪ ꯃꯁꯥ ꯁꯣꯜꯂꯤ ꯉꯔꯥꯡꯁꯦ ꯑꯩ ꯑꯩꯅ ꯑꯦꯛꯁꯄꯦꯛ ꯇꯧꯔꯨꯔꯤꯕ ꯐ꯭ꯔꯦꯟꯁꯀꯤ ꯃꯣꯏꯒꯤ ꯏꯁꯇ꯭ꯔꯦꯡꯁꯦ
ꯎꯝ
ꯌꯥꯝ ꯁꯣꯟꯕꯗꯞꯇ ꯈꯟꯈ꯭ꯔꯦꯕ ꯑꯣꯏꯈ꯭ꯔꯦꯕ ꯕꯥꯥꯕꯤꯗꯨꯁꯨ ꯀꯩꯁꯨ ꯇꯧꯕ ꯉꯝꯗ꯭ꯔꯤꯕ ꯑꯉꯥꯡꯁꯦ
ꯑꯗꯨ ꯕꯨꯨꯗꯣ ꯑꯝꯇꯪ ꯑꯣꯏꯁꯨ ꯆꯟꯖꯔꯗꯤ ꯐꯗꯕꯗꯣ
ꯍꯣꯏꯅꯦ
ꯇꯨ ꯖꯔꯣ
ꯎꯝ ꯑꯗꯣ ꯐꯨꯠꯕꯣꯜꯗꯗꯤ ꯌꯥꯗꯕꯅꯤꯗ ꯍꯥꯏꯗꯤ ꯌꯥꯝ ꯍꯩꯇꯥꯥꯔꯒꯁꯨꯀꯣ ꯊꯣꯏꯕ ꯄꯣꯕꯁꯦ ꯗꯤꯐꯦꯟꯗꯨꯔꯣ ꯑꯗꯨꯁꯨ ꯉꯔꯥꯡ ꯊꯤ ꯐꯥꯎꯈ꯭ꯔꯦ ꯀꯩꯅꯣ ꯎꯝ ꯏꯁꯄꯦꯟꯗꯁꯨ ꯍꯣꯡꯕ꯭ꯔ
ꯎꯝ
ꯐꯦꯟꯗꯨꯁꯨ ꯑꯗꯨꯝ ꯅꯩꯕꯗꯤ ꯌꯥꯎꯔꯝꯃꯤꯅꯤ ꯉꯔꯥꯡꯒꯤ ꯄ꯭ꯂꯦꯌꯔꯁꯦ ꯁ꯭ꯄꯦꯟ ꯗꯤꯐꯦꯟꯗꯔ ꯂꯣꯏ ꯂꯤꯡꯉꯦꯕ
ꯎꯝ
ꯑꯗꯨꯒ ꯄꯥꯁꯨ ꯊꯤ ꯐꯖꯕ ꯄꯣꯖꯦꯁꯟꯁꯦ ꯃꯣꯏꯅ ꯍꯦꯜꯂꯝ ꯇꯣꯏ ꯃꯥꯗꯣ
ꯄꯥꯁꯦ ꯌꯥꯝ ꯊꯤ ꯐꯖꯩꯌꯦꯕ ꯐ꯭ꯔꯦꯁꯇꯒ ꯄꯣꯠ ꯄ ꯍꯥꯏꯈꯤꯕꯁꯦ ꯐꯥꯒꯤꯔꯣꯏꯗꯤ ꯇꯥꯕꯅꯦꯕ ꯈꯪꯗꯦ ꯐꯩꯗꯤ ꯇꯥꯏꯌꯦꯕ
ꯎꯝ
ꯑꯗꯨꯗꯤ ꯀꯅꯥꯝꯇ ꯑꯦꯛꯁꯄꯦꯛ ꯇꯧꯔꯝꯃꯒ ꯃꯤ ꯀꯃꯦꯟꯇꯦꯇꯔ ꯂꯩꯗꯅ ꯑꯥꯎ ꯑꯐꯥꯎꯕꯅ ꯐ꯭ꯔꯦꯟꯁꯅ ꯑꯗꯨꯝ ꯅꯩꯅꯤꯒ ꯍꯥꯏꯅꯦꯕ
ꯎꯝ
ꯑꯗꯨ ꯏꯁ꯭ꯄꯦꯟꯅꯔ ꯑꯣꯏꯅꯟꯅꯩ ꯊꯥꯗꯣꯔꯛꯄꯅꯤ
ꯗ
ꯑ ꯀꯅꯥ ꯍꯧꯖꯤꯛ ꯈꯔ ꯈꯔ ꯅꯨꯡꯉꯥꯏꯇꯦ
ꯂꯣꯛꯒꯅ ꯍꯧꯔꯖ
ꯎꯝ ꯅꯪ ꯀꯩꯁꯨ ꯇꯧꯗ꯭ꯔꯕ ꯅꯁꯥꯗ ꯍꯥꯏꯗꯤ ꯈꯅꯥꯎ ꯀꯩꯀꯥꯗ ꯎꯝ ꯐꯔꯦ ꯎꯝ ꯃꯁꯜ ꯊꯤꯟꯗꯣꯛꯄ ꯀꯩꯝ ꯇꯧꯗꯦ
ꯇꯗ
ꯉꯁꯥꯏꯒꯤ ꯀꯩꯅꯣꯗꯨ ꯅꯠꯇꯅ ꯈꯨꯠꯀꯤꯗ ꯅꯠꯇꯅ ꯈ꯭ꯋꯥꯡꯒ ꯈꯨꯠꯀ ꯈ꯭ꯋꯥꯡ ꯈꯔ ꯐꯈ꯭ꯔꯕꯣ
ꯈ꯭ꯋꯥꯡ ꯈꯇꯪꯗꯤ ꯐꯩ ꯁꯤ ꯉꯥꯁꯥꯏꯗꯤ ꯀꯥꯏꯗꯩ ꯖꯤꯡ ꯖꯤꯡ ꯂꯥꯎꯈꯠꯔꯛꯇꯅ ꯈ꯭ꯋꯥꯡ
ꯎꯝ ꯅꯪ ꯐꯣꯝꯗꯣ ꯌꯥꯝ ꯊꯤ ꯄꯔꯐꯦꯛ ꯇꯧꯋꯦ ꯉꯁꯥꯏꯗꯣ ꯄꯔꯐꯦꯛ ꯑꯣꯏꯕ ꯐꯣꯝꯗꯣ
ꯎꯝ
ꯌꯥꯝꯅ ꯀꯟꯇ꯭ꯔꯣꯜꯗ ꯑꯩꯅ ꯊꯥꯗꯧ ꯍꯥꯏꯗꯣ ꯊꯥꯗꯕꯁꯦꯈꯤ ꯐꯥꯔꯒ ꯇꯝ ꯇ ꯇꯝ ꯇ ꯇꯧꯔ ꯏꯁꯇ꯭ꯔꯦꯁ ꯇꯧꯕ ꯈꯪꯇꯥ ꯊꯥꯗꯕꯁꯦ ꯃꯁꯜ ꯁꯣꯛ ꯆꯥꯟꯁ ꯋꯥꯡꯉꯦꯕ
ꯎꯝ
ꯊꯥꯗꯕꯁꯤꯗ ꯈꯤꯇꯪ ꯇꯞꯅ ꯇꯞ ꯇꯞ ꯊꯥꯗꯔꯒ ꯏꯁꯇ꯭ꯔꯦꯁ ꯇꯧꯔꯝꯃꯦꯗꯅ ꯈ꯭ꯋꯥꯡꯗ ꯃꯊꯛ ꯀꯤꯗꯨꯗ ꯁꯠ ꯇꯧꯔ ꯃꯨꯛꯁꯜꯂꯝꯕ ꯈꯤꯇꯪ ꯃꯊꯛ ꯍꯥꯏꯒꯠꯂꯛꯄꯗꯨꯗ ꯑꯗꯨ ꯑꯃꯨꯛ ꯇꯞ ꯇꯞ ꯐꯥꯔ ꯇꯧꯕ ꯏꯝꯄꯣꯔꯇꯦꯟꯅꯦ ꯍꯥꯏꯗꯤ ꯑꯍꯟ ꯑꯣꯏꯔꯕ ꯈ꯭ꯋꯥꯡ ꯅꯥꯕ ꯈꯣꯠꯄ ꯇꯧꯔꯤꯗꯣ
ꯎꯝ
ꯁꯤꯒꯤ ꯃꯁꯜꯁꯦ ꯁꯣꯜꯂꯛꯄꯗꯒꯤꯅꯦꯕ ꯈ꯭ꯋꯥꯡꯒꯤ ꯃꯁꯜꯁꯦ ꯑꯗꯨꯅ ꯈ꯭ꯋꯥꯡꯒꯤ ꯃꯁꯜꯁꯤꯗꯤ ꯀꯜꯍꯟꯕ ꯌꯥꯝ ꯊꯤ ꯗꯔꯀꯥꯔ ꯇꯥꯏ
ꯎꯝ
ꯑꯗꯨꯝ ꯅꯁꯥꯗꯣ ꯈꯔ ꯀꯟꯈꯠꯄ ꯃꯥꯟꯕꯥ ꯀꯃꯥꯏꯅ ꯇꯧꯋꯤ ꯁꯨꯝ ꯐꯤꯜ ꯇꯧꯕꯗ
ꯃꯥꯂꯦ ꯑꯗꯨꯗꯤ
ꯀꯟꯈꯠꯄꯗꯤ ꯀꯟꯈꯠꯄꯗꯤ ꯃꯥꯜꯂꯦꯁꯨ ꯑꯩꯁꯨ
ꯎꯝ
ꯑꯗꯨꯒ ꯋꯥꯔꯛ ꯑꯥꯎꯠ ꯇꯧꯕ ꯍꯩꯔꯦ ꯈꯔ ꯈꯔꯗꯤ ꯐꯣꯝꯒꯗꯣ ꯑꯗꯨꯝ ꯁꯨꯝ ꯇꯧꯁꯜꯂꯛꯄꯅꯤꯅꯀꯣ
ꯎꯝ
ꯐꯣꯝ ꯆꯨꯝꯃꯦ ꯑꯗꯨꯒ ꯑꯦꯛꯁꯔꯁꯥꯏꯁ ꯑꯅꯧꯕ ꯈꯔ ꯈꯔ ꯀꯥꯟꯅꯕ ꯈꯔ ꯈꯔ ꯍꯥꯞꯄꯛꯀꯦꯕ
ꯎꯝ
ꯉꯔꯥꯡꯒꯤ ꯂꯦꯛꯀꯤꯗꯣ
ꯎꯝ
ꯑꯗꯨꯁꯨ ꯀꯥꯟꯅꯕꯅꯦꯕ
ꯎꯝ
ꯃꯊꯪ ꯑꯁꯤ ꯕꯦꯛ ꯁꯥꯟꯅꯔꯒꯗꯤ ꯍꯥꯡꯆꯤꯠꯇꯤ ꯆꯦꯁꯀ ꯁꯣꯜꯗꯔꯒꯀꯣ
ꯎꯝ
ꯎꯝ ꯑꯌꯨꯛꯇ ꯈꯔ ꯈꯔ ꯌꯥꯝ ꯌꯥꯝ ꯆꯥꯁꯤꯜꯂ ꯂꯛꯑꯣꯀꯣ ꯍꯪꯆꯤꯠꯇꯤ ꯑꯌꯨꯛꯇ ꯈꯔ ꯌꯥꯝ ꯆꯥꯁꯜꯂꯣ ꯂꯟꯁꯀꯤꯗꯣ
ꯎꯝ
ꯌꯥꯔꯤꯈꯩ ꯌꯥꯝ ꯆꯥꯥꯁꯜꯂꯣ ꯎꯝ ꯁꯨꯝ ꯐꯦꯠꯀꯨꯝꯕ ꯍꯦꯟꯒꯠꯂꯛꯄ ꯃꯥꯟꯕ꯭ꯔꯥ ꯅꯁꯥꯗꯣ
ꯃꯥꯔꯦ ꯑꯗꯨꯗꯣ
ꯐꯦꯠ ꯈꯔ ꯍꯦꯟꯒꯠꯂꯛꯄꯥ
ꯎꯝ
ꯀꯗꯥꯗ ꯍꯦꯟꯒꯠꯂꯦ ꯄꯨꯛꯇ ꯍꯦꯟꯒꯠꯂꯛꯄꯥ ꯃꯥꯏꯗ ꯍꯦꯟꯠꯂꯛꯄꯥ
ꯄꯨꯛ
ꯐꯦꯠ ꯈꯔꯥ ꯍꯦꯟꯒꯠꯔꯛꯑꯦ
ꯎꯝ
ꯑꯗꯣ ꯑꯥ
ꯀꯌꯥ ꯁꯨꯕ ꯐꯥꯏꯚ ꯃꯤꯅꯤꯠꯁꯃꯨꯛ ꯂꯩꯔꯒ ꯑꯃꯨꯛ ꯇꯧꯔꯛꯀꯦ
ꯍꯣꯏ
ꯀꯣ
ꯎꯝ